ꯍꯜꯂꯣꯗꯧꯃꯤꯗꯤ ꯍ ꯀꯥꯏꯥꯏ
ꯉꯕ ꯍꯥꯏꯕ
ꯅꯨꯡꯉꯥꯏꯔꯤꯌꯦ ꯅꯨꯡꯉꯥꯏꯔꯤꯌꯦ ꯅꯪ ꯅꯨꯡꯉꯥꯏꯔꯤꯕ꯭ꯔꯣ
ꯎꯅꯨꯡꯉꯥꯏ ꯍꯥꯏ ꯇꯔ
ꯁ ꯑꯦ ꯑ
ꯀꯩꯩꯅꯕꯣ ꯈ ꯈꯪꯕ꯭ꯔꯥ
ꯇꯩꯒ ꯎ ꯄꯥꯔꯝꯃꯣꯏ ꯈꯪꯉꯦ ꯅꯪ ꯂꯥꯏꯔꯤꯛ
ꯅꯦꯁ ꯂꯐ ꯂꯥꯏ ꯐꯥꯏ ꯄꯥꯏꯇꯧꯦ ꯌꯥꯦ
ꯌꯥꯔꯣꯏꯌꯦ ꯅꯪ ꯅꯪ ꯐꯖꯅ ꯀꯔꯤꯝ ꯈꯜꯂ ꯄꯥꯎꯕꯗ ꯐꯖꯅ ꯑꯗꯨꯝ ꯌꯥꯅꯤ
ꯑꯦ ꯌꯥꯅꯤ ꯄꯥꯔꯤꯗꯤ ꯀꯃꯥꯏꯅ ꯌꯥꯗꯣꯏꯅꯣ ꯑꯗꯨꯅꯦ ꯑꯩꯁꯨ ꯈꯪꯉꯦ ꯀꯔꯤ ꯃꯄꯥꯟ ꯄꯥꯟꯅꯔ ꯐꯥꯎꯗ ꯐꯥꯎꯗꯦ ꯀꯥꯟꯁꯤꯗ ꯑꯩꯅꯁꯤꯗꯤ ꯏꯔꯥꯏ ꯂꯥꯏꯅ ꯐꯥꯕꯅ ꯈꯜꯂꯤꯗꯅ ꯑꯩꯁꯤ ꯑꯃꯨꯛ ꯉꯛꯄꯝꯗ
ꯐꯥꯎꯅꯤ ꯐꯥꯎꯅꯤ ꯇꯥꯏ ꯄꯄ ꯄꯥꯅꯤ ꯐꯥꯎꯅꯤ ꯄꯥꯎ ꯄꯥꯎ
ꯑꯗꯨ ꯍꯥꯏꯔꯒ ꯅꯍꯥꯟꯗꯣ
ꯑꯥ
ꯑ ꯏꯗꯤ ꯃꯥꯗꯤꯕꯅꯤꯁꯦ ꯀ ꯐꯣꯏꯗꯣ
ꯑꯥ
ꯑꯩꯈꯣꯏ ꯀꯌꯣ ꯃꯈꯈꯣꯏ ꯀꯩꯩꯅꯣ ꯀꯣꯕꯤꯒ꯭ꯔꯤꯟ ꯅꯠꯇꯣ
ꯑꯥ
ꯍꯦꯛ ꯍꯦꯛ ꯑꯗꯨꯗꯣ ꯃꯤ ꯃꯌꯨꯝ ꯃꯤ ꯑꯃ ꯃꯤꯑꯣ ꯅꯥꯀꯟꯗ ꯄꯥꯜꯔꯝꯕ ꯍꯥꯏꯇꯥꯔꯦ ꯑꯗꯨꯏ ꯏꯕꯥꯅꯤꯁꯦ ꯅꯨꯡꯅ ꯊꯣꯡꯉꯒꯤ ꯂꯝꯕꯤꯗꯨꯣ ꯇꯥꯗꯣꯏꯅꯦꯕ
ꯑꯥ
ꯑꯗꯨ ꯏꯕꯥꯅꯤꯁꯤꯦ ꯅꯨꯡꯅ ꯊꯣꯡꯉꯝꯃꯦ ꯑꯗꯨꯒ ꯏꯃꯥꯟꯕꯤꯗꯨꯅ ꯀꯟꯅ ꯊꯣꯡꯉꯨꯔꯦ ꯑꯗꯨꯒ ꯅꯨꯡꯅ ꯊꯣꯡꯉꯕꯗ ꯃꯣꯏ ꯂꯥꯏ ꯍꯥꯏꯗꯤ ꯀ ꯀꯩꯅꯣ ꯂꯥꯏꯗꯨ ꯀꯞꯍꯟꯗꯣ
ꯑ
ꯑꯗꯨꯗ ꯇꯥꯁꯤꯜꯂꯨꯔꯨ ꯃꯥꯜꯂꯦ ꯀꯣꯟꯣꯟ ꯀꯩꯀꯥꯗꯣꯇꯤꯜꯩ ꯇꯧꯔꯛꯏꯕ
ꯍꯃ
ꯑꯗꯨꯗ ꯏꯕꯥꯅꯤ ꯆꯦꯟꯕꯁꯤꯗꯤ ꯇꯥꯟꯅꯔ ꯑꯗꯨꯒ ꯂꯥꯁꯇ ꯑꯗꯨꯗꯨꯀꯗꯨꯗ ꯑꯃꯨꯛꯛꯇ ꯑꯃꯨꯛꯀ ꯆꯠꯂꯨꯔꯦꯕ ꯑꯗꯨꯒ ꯀꯦꯝ ꯃꯥꯂꯦꯕ ꯕꯕꯤꯦꯝꯃ
ꯇꯗ꯭ꯔ ꯑꯗꯣ ꯀꯩꯅꯣ ꯍꯥꯏ ꯑꯝ ꯊꯗꯣꯔꯛꯑꯗꯤ ꯀꯃꯥꯏ ꯇꯧꯔꯛꯇꯣꯏ ꯀꯃꯥꯏꯅ ꯇꯧꯗꯣꯏꯅꯣꯕ
ꯎꯝ ꯎ ꯀꯩꯅꯣꯅꯦ ꯍꯥꯏꯔꯣ ꯍꯥꯏꯔꯣ ꯇꯥꯜꯂꯤꯌꯦ ꯑꯩ
ꯑꯩ ꯄꯣꯠ ꯀꯛꯈꯤꯕꯗꯣ ꯌꯧꯔꯛꯇ꯭ꯔꯤ ꯍꯥꯏꯕ ꯅꯪꯕꯨꯣ ꯑꯩꯗꯣ ꯀꯩꯅꯣ ꯄꯣꯠ ꯀꯛꯄ ꯍꯥꯏꯗꯤ ꯀꯩꯅꯣꯗꯤ ꯀꯦꯁꯦ ꯀꯦ ꯑꯩꯩꯅ ꯀꯩꯅꯣꯗꯣ ꯀꯛꯈ꯭ꯔꯕꯅꯤ ꯅꯉꯣꯟꯗ ꯑꯩꯅ ꯍꯥꯟ ꯏꯁ ꯀꯀꯥꯏ ꯍꯥꯏ ꯏꯁꯀꯥꯏ ꯍꯥꯏꯗꯣ ꯍꯥꯡꯕꯗꯣ ꯑꯗꯨ ꯀꯛꯄꯒꯤꯅꯦꯅ ꯍꯥꯟꯦ ꯍꯥꯏ
ꯀꯔꯤꯅꯣ ꯍꯥꯏꯁꯦ ꯀꯔꯝꯕꯅ ꯍꯪꯉꯤꯣ
ꯑꯁ ꯃꯁꯀꯔꯥꯏꯒꯦꯅ ꯏꯁꯀꯥꯏ
ꯑꯣ ꯌꯦꯝꯕꯤ ꯑꯃ ꯂꯥꯛꯑꯈꯤꯔꯣꯏ
ꯅ ꯌꯥꯝ ꯈꯔꯃꯤ ꯍ ꯑꯦꯛꯁꯄꯦꯛꯇꯦ ꯏ ꯋꯥ ꯑ ꯃꯅꯤ ꯀ ꯑꯩꯒꯤꯗꯤ ꯌꯥꯝ ꯊꯨꯅ ꯊꯨꯅ ꯌꯧꯔꯛꯄꯅꯤꯅꯦ ꯅꯪꯅꯦ
ꯑꯦ ꯑꯗꯨꯣ ꯍꯧꯖꯤꯛ ꯍꯧꯖꯤꯛ ꯃꯅꯤꯄꯨꯔ ꯀꯛꯄ ꯌꯥꯔꯕꯣ
ꯤꯟꯁ꯭ꯔꯥ ꯌꯥꯔꯕꯅꯦ
ꯑꯣ ꯑꯣ
ꯑꯥ
ꯑꯩꯗꯣ ꯍꯟꯗꯛ ꯍꯟꯁꯦ ꯗꯥꯛ ꯁꯔꯀꯜꯁꯨ ꯌꯥꯝꯃꯦꯅ ꯑꯩꯅ ꯀꯩ ꯗꯥꯛ ꯁꯔꯀꯜꯒꯤ ꯀꯩꯅꯣꯝꯨ ꯂꯩꯈꯤꯕ ꯑꯗꯣ ꯑꯁ ꯑꯩꯗꯤ ꯉ ꯁꯤ ꯌꯧꯔꯛꯑꯗꯤ ꯁꯤꯅꯦ
ꯌꯥꯔꯣ ꯇꯔ ꯄꯁ
ꯌꯧꯧꯕꯔꯛꯔꯣꯏ ꯍꯥꯏꯔꯣ ꯍꯌꯦꯡꯅꯦ ꯍꯌꯦꯡ ꯌꯧꯔꯒꯑꯗꯤ ꯑꯁ ꯈꯥ ꯌꯥꯝ ꯇꯥꯅꯤꯕ
ꯌꯧꯔꯛ ꯁꯔꯖꯅ ꯀꯩꯗꯧꯔꯛꯒꯦ ꯃꯔꯥꯏ
ꯌꯦꯡꯁꯤꯦꯠ ꯅꯪ ꯌꯦꯡ ꯃ ꯇꯉꯦꯡꯗꯅ
ꯑꯗꯨꯅꯦ ꯅꯠꯇ꯭ꯔꯒꯅ ꯑꯩꯈꯣꯏꯗꯣ ꯅꯪ ꯆꯠꯂꯝꯗꯥꯏꯗꯣꯔꯁꯨ ꯑꯩꯈꯣꯏꯗ ꯀꯦꯕ ꯂꯥꯛꯎ ꯀꯩꯅꯣ ꯥꯛ ꯅꯪ ꯌꯦꯡꯉꯣꯅꯦ ꯄꯩꯁꯥꯗꯣ ꯅꯪ ꯃꯥꯏ ꯃꯥꯏ ꯕꯔꯗꯦ ꯃꯃꯥꯡꯗ ꯐꯪꯖꯔꯗꯤ ꯐꯗꯣꯏꯅꯤ ꯅꯠꯇ꯭ꯔꯥ
ꯑꯗꯨꯅꯦ ꯅꯣꯏ ꯍꯧꯗꯣꯛ ꯅꯣꯏ ꯍꯧꯗꯣꯡꯏ ꯀꯩꯅꯣ ꯀꯩꯅꯣꯁꯦ ꯌꯥꯝ ꯁꯣꯛ ꯁꯣꯛꯑꯣꯏ ꯌꯥꯝ ꯉꯥꯎ ꯂꯥꯎꯏ ꯌꯥꯝꯃꯤꯁꯤꯌꯦꯦ ꯑꯗꯣ ꯑꯩꯗꯤ ꯀꯩꯅꯣꯅ ꯍꯦꯟꯁ
ꯑꯩꯈꯣꯏ ꯏꯆꯦꯒꯤꯁꯦ ꯃꯥꯏꯁꯦ ꯄꯣꯠ ꯆꯦꯜꯂꯒ ꯃꯤꯒꯤꯁꯨ ꯆꯦꯜꯂꯒ ꯐ꯭ꯤ ꯕꯤꯤꯁ ꯃꯌꯥꯝꯗ ꯃꯥꯜ ꯂꯧꯕꯩ ꯃꯥꯜꯂꯦ ꯃꯤ ꯄꯣꯠ ꯄꯣꯠ ꯃꯌꯥꯝ ꯆꯦꯜꯂꯒ ꯑꯃ ꯀꯪꯕ꯭ꯔꯥ
ꯑꯣ ꯄꯣꯏ ꯃꯌꯥꯝ ꯆꯦꯜꯂꯒ ꯐꯤꯇꯤꯁ ꯃꯌꯥꯝꯗꯣ ꯃꯥꯅ ꯂꯧꯕꯤꯔꯛꯕ
ꯑ ꯍꯣꯏ
ꯑꯩꯗꯣ ꯑ
ꯅꯪꯀꯣ ꯎꯟꯁꯤꯟ ꯅꯪꯕ ꯂꯧꯗꯣꯏꯅꯦ ꯂꯧꯗꯣꯏꯅꯦ ꯍꯣꯏ ꯅꯪ ꯌꯥꯔ ꯑꯩ ꯀꯩꯅꯣ ꯗꯦꯠ ꯈꯪꯗ꯭ꯔꯦ ꯍꯥꯏꯅꯗ꯭ꯔꯤꯕ ꯑꯩ
ꯑꯗꯣ ꯁꯨꯝ ꯅꯪꯅ ꯈꯟꯕꯗ ꯍꯥꯏꯗꯤ ꯑꯣꯞꯁꯟ ꯑꯅꯤ ꯍꯥꯏꯔꯨꯔꯅꯦ
ꯑꯩ ꯈꯝꯕꯗꯅꯦ ꯎꯝ ꯑꯩ ꯀꯩꯅꯣꯒꯨꯝꯕ ꯃꯥꯜꯂꯦ ꯗꯦꯠ ꯇ꯭ꯋꯦꯟꯇꯤ ꯐꯥꯏꯚ ꯇ꯭ꯋꯦꯟꯇꯤ ꯐꯥꯏꯚ ꯑꯗꯨꯋꯥꯏꯗꯗꯤ ꯑꯗꯨꯝ ꯆꯠꯂꯗꯧ ꯃꯥꯜꯂꯦ
ꯑꯣ ꯑꯗꯣ ꯃꯃꯥꯡ ꯃꯃꯥꯡꯗꯤ ꯌꯧꯔꯅꯤ ꯑꯗꯨꯗꯤ
ꯎꯝ ꯑꯗꯨꯅꯦ ꯍꯥꯏꯁꯦ
ꯌꯥꯅꯤ ꯀꯩꯗꯧꯔꯒꯦ꯫
ꯍꯩꯃ ꯑ ꯁꯤ ꯂꯣꯢꯔꯒ ꯀꯩꯅꯣꯝ ꯂꯩꯔꯨꯔꯁꯦ ꯅꯪꯁꯨ ꯊꯣꯛꯂꯛꯑꯣ ꯃꯄꯥꯟꯗ ꯑꯩꯁꯨ ꯊꯣꯛꯂꯛꯀꯦ
ꯊꯣꯛꯂꯛꯀꯦ ꯊꯣꯛꯂꯛꯀꯦ ꯑꯗꯨꯒ ꯀꯩꯅꯣꯝ ꯆꯥꯔꯨꯁꯦ ꯑꯗꯨꯒ ꯑꯩꯁꯨ ꯍꯟꯅ
ꯀꯩꯅꯣꯍꯦ ꯇꯔꯥꯐꯧꯀꯤ ꯁꯨꯒꯤꯁꯦ ꯀꯩꯅꯣ ꯇꯥꯁ ꯎꯝ ꯍꯣꯏ ꯍꯣꯏ ꯍꯣꯏ ꯍꯣꯏ ꯈꯪꯉꯦ ꯈꯪꯉꯦ ꯈꯪꯉꯦ
ꯍꯌꯦꯡꯁꯦ ꯃꯣꯢ
ꯑꯃ ꯑ꯫ ꯄꯣꯔꯤꯐ꯭ꯂꯝꯒꯤ ꯃꯥꯅꯝ ꯌꯥꯝ ꯅꯨꯡꯁꯤꯕ ꯑꯃ ꯊꯥꯏꯅ ꯂꯕ ꯄꯣꯔꯁꯟ ꯍꯥꯏꯕ꯭ꯔꯥ ꯀꯩꯅꯣꯝꯃ ꯂꯩꯕꯗꯣ ꯈꯪꯕ꯭ꯔꯥ ꯑꯗꯨꯗꯨꯗꯤ ꯂꯩꯔꯤꯕꯣ ꯂꯩꯔꯤ ꯑꯗꯨꯏ ꯄꯔꯐ꯭ꯌꯨꯝꯗꯣ ꯃꯅꯝ ꯅꯨꯡꯁꯤꯗꯥꯢꯅꯦ ꯑꯗꯨꯒꯤ ꯁꯤꯒꯤ ꯏꯁ꯭ꯄ꯭ꯔꯦꯗꯣ
ꯑ ꯍꯣꯏ
ꯑꯗꯨ ꯑꯗꯨꯣ ꯌꯥ ꯑꯗꯨꯅꯦ ꯁꯤꯒꯨꯝꯕ ꯏꯁꯄ꯭ꯔꯦ ꯑꯃ ꯄꯥꯝꯃꯤꯉꯣ ꯑꯩ ꯀꯌꯥꯒ ꯄꯤꯅꯒꯦ ꯁꯤꯁꯦ
ꯀꯩꯁꯨ ꯑꯗꯨꯗꯤ ꯀꯩꯁꯨ ꯇꯥꯡꯗꯕꯅꯤꯗ ꯐꯥꯢꯞ ꯍꯟꯗꯔꯦꯠ ꯀꯩꯁꯨ ꯌꯧꯔꯝ꯫
ꯁꯤ ꯄꯥꯝꯃꯦ ꯍꯥꯏꯕ ꯍꯥꯏꯗꯤ
ꯍꯥꯏꯕꯗꯤꯅꯦ ꯁꯤ ꯃꯅꯝꯗꯤ ꯁꯤꯁꯦ ꯀꯣꯟꯅ ꯈꯤꯇꯪ ꯌꯥꯛꯑꯦ ꯄꯥꯝꯗꯦ ꯁꯤꯗꯤ ꯑꯃꯗꯨꯗꯤ ꯄꯥꯝꯃꯦ ꯚꯥ ꯑꯩ ꯃꯅꯝꯗꯣ ꯑꯃ ꯑꯗꯨꯝ ꯑꯊꯨꯝꯕ ꯃꯔꯝ ꯑꯃ ꯅꯝꯕꯗꯣ
ꯑ ꯑꯁ ꯃꯅꯝꯗꯣ ꯑꯣꯏꯌꯦ ꯁꯤꯗ ꯂꯥꯛꯑꯦꯍꯦ ꯅꯪꯁꯤ ꯀꯄꯣꯏꯗ ꯑꯗꯣ ꯃꯅꯝꯗꯤ ꯅꯨꯡꯁꯤ
ꯎꯝ ꯑꯣ ꯑꯗꯨ ꯁꯥꯔꯛꯑꯣ ꯍꯣꯔꯦꯟꯅꯦ ꯑꯩꯁꯨ ꯌꯦꯡꯒꯦ
ꯑꯩ ꯃꯤꯁꯤꯗꯤ ꯀꯗꯧ ꯇꯥꯔꯦ ꯀꯥꯏ ꯗꯧꯅꯦ
ꯑ ꯑꯂꯤꯖꯦ
ꯑꯃꯨꯛ ꯍꯟꯅ ꯑꯃꯨꯛ ꯉꯥꯡꯉꯥꯔꯣꯢ
ꯀꯩꯕ
ꯆꯉ ꯀꯩꯇ ꯅꯤꯡꯦ
ꯑꯥ ꯅꯪ ꯀꯩ ꯆꯥꯅꯤꯡꯒꯦ
ꯀꯩ ꯆꯥꯅꯤꯡꯉꯦꯗꯤ ꯀꯩꯅꯣ ꯑꯩꯅꯗꯤ ꯅꯣꯏ ꯆꯅꯤꯡꯉꯦ ꯑꯗꯣ ꯅꯣꯏꯒꯤ ꯄꯥꯀꯣꯔꯥꯒ ꯌꯦꯟꯗꯨꯗꯤ ꯆꯥꯅꯤꯡꯗꯦ ꯕꯣꯔꯥꯁꯨꯁꯨ ꯈꯪꯗꯦ ꯌꯥꯝ ꯍꯥꯎꯇꯦ ꯅꯣꯏꯁꯨꯋꯥ ꯑꯩꯁꯦ ꯑꯩꯈꯣꯏ ꯀꯩꯁꯥꯝꯄꯥꯠꯇꯅ ꯌꯥꯝ ꯍꯥꯎꯏꯦ
ꯍꯣꯏ ꯍꯣꯏ ꯁ꯭ꯋꯥꯏꯁꯤ ꯀꯩꯝꯇ ꯌꯣꯟꯗꯕꯅꯦ ꯑꯍꯥꯎꯕ ꯑꯗꯨꯏꯅꯦꯅ ꯇꯦꯟꯁꯤꯔꯥꯅ ꯍꯪꯉꯛꯏꯗꯣ ꯑꯗꯣ ꯆꯦꯟꯕꯕꯨꯗꯤ ꯑꯃꯨꯛ ꯑꯃꯨꯛ ꯂꯩꯔꯨꯕꯅꯗꯤ ꯑꯗꯨꯝ ꯐꯩꯗꯅ
ꯍꯣꯏ ꯑꯩ ꯀꯩꯅꯣ ꯁꯤꯗ ꯑꯣꯏꯅ ꯀꯩꯅꯣ ꯇꯧꯔꯤꯁꯤꯥ ꯍꯪꯉ ꯄꯥꯥꯟꯅ ꯍꯥꯡꯉꯒ ꯑꯍꯥꯎ ꯑꯍꯥꯎꯕ ꯑꯣꯏꯔꯣꯔꯤꯁꯤꯔ
ꯑꯣꯣ ꯍ ꯍꯣꯏ ꯑꯗꯣ ꯁꯨꯃꯥꯏꯅ ꯇꯧꯕꯗꯤ ꯌꯥꯅꯤꯉꯣ ꯍꯧꯖꯤꯛꯀꯤ ꯑꯅꯤꯇꯥꯗꯣ
ꯑꯥ
ꯑꯗꯨꯗꯒꯤ ꯆꯦꯟꯕꯗꯤ ꯌꯥꯅꯤ ꯍꯥꯏꯕꯗꯤ ꯑꯩꯈꯣꯏꯅ ꯁꯤꯗꯒꯤꯅ ꯍꯥꯟꯅ ꯆꯠꯄ ꯀꯥꯟꯗ ꯂꯨꯄꯥ ꯑ ꯐꯣꯔꯇꯤ ꯐꯣꯔꯇꯤ ꯐꯣꯔꯇꯤ ꯐꯣꯔꯇꯤꯗꯤ ꯑꯣꯏꯅꯤꯗꯅ ꯑꯗꯨꯅ ꯃꯣꯏ ꯗꯤꯂꯤꯕꯔꯤ ꯆꯥꯁꯨ ꯂꯨꯄꯥ ꯁꯤꯛꯁꯇꯤꯒꯇꯪ ꯑꯣꯏꯕꯅꯦꯕ
ꯑꯣ ꯑꯍꯣꯏ ꯐꯣꯔꯇꯤ ꯐꯣꯔꯕꯥꯅꯤ ꯆꯂꯨꯔꯒꯦ ꯑꯩꯒꯤ ꯌꯥꯔ ꯌꯥꯅꯤ
ꯃꯣꯏ ꯀꯣꯝꯕꯣꯗ ꯋꯥꯟ ꯇ꯭ꯋꯦꯟꯇꯤ ꯑꯗꯣ ꯃꯣꯏ ꯀꯣꯝꯕꯣꯗ ꯋꯥꯟ ꯇ꯭ꯋꯦꯟꯇꯤ ꯑꯣꯏꯉꯣ
ꯀꯨꯝꯃꯣꯗꯃꯥꯟ ꯇ꯭ꯋꯦꯟꯇꯤꯑꯦ
ꯍꯣꯏ ꯍꯥꯏꯗꯤ ꯌꯦꯟꯁꯤꯡ ꯌꯦꯟꯁꯤꯡꯁꯨ ꯆꯤꯛꯀꯠ ꯀꯩꯅꯣ ꯍꯥꯏꯁꯤꯕꯣ ꯀꯩꯅꯣ ꯍꯣꯏ ꯃꯤꯛꯆꯔꯒꯅꯦ ꯃꯤꯃꯤ ꯁꯤꯡꯖꯨꯒ
ꯑꯣ ꯑꯗꯨꯗꯤ ꯌꯥꯝ ꯍꯥꯎꯔꯅꯤꯌꯦ
ꯑꯣ ꯋꯥꯟ ꯇꯥꯋꯦꯟꯇꯤꯗꯣ ꯃꯣꯏ ꯑꯥꯗꯗꯤ ꯂꯨꯄꯥ ꯌꯥꯡꯈꯩ ꯌꯥꯡꯈꯩ ꯌꯣꯜꯂꯤꯗꯅ ꯑꯗꯨ ꯂꯨꯄꯥ ꯀꯨꯟꯗꯤ ꯍꯦꯟꯀꯠꯂꯦꯕ ꯇꯥꯕ꯭ꯔꯥ
ꯑꯧ ꯒ꯭ꯌꯥꯟ ꯇꯥꯏꯌꯦꯕ
ꯍꯣꯏ
ꯑꯗꯨꯗꯤ ꯃꯣꯏꯗ ꯗꯦꯂꯤꯅꯤꯗ ꯑꯩ ꯐꯤ ꯂꯧꯔꯦꯅꯦ
ꯑꯗꯨꯅꯦ ꯑꯗꯨꯒꯤꯅꯦ ꯗꯦꯂꯤꯚꯔꯤꯗꯣ ꯃꯣꯏ ꯑꯦꯛꯁꯇ꯭ꯔꯥ ꯑꯦꯛꯁꯇ꯭ꯔꯥ ꯆꯥꯔꯖ ꯑꯃ ꯂꯧꯔꯦ ꯑꯗꯨꯒ ꯀꯩꯅꯣꯗꯨꯝꯒ ꯗꯤꯂꯤꯚꯔꯤꯒꯤ ꯂꯨꯄꯥ ꯛꯇꯤꯗꯕ
ꯎꯝ ꯁꯤ ꯀꯩꯅꯣꯒꯤ
ꯆꯞ ꯆꯞ ꯃꯥꯟꯅꯩ ꯑꯃ ꯑꯩꯈꯣꯏꯗꯁꯨ ꯇꯣꯡꯖꯗꯦ ꯃꯣꯏꯗꯁꯨ ꯇꯣꯡꯖꯗꯦꯀꯣ
ꯑꯗꯨ ꯅꯠꯇ ꯃꯅꯦꯗ ꯑꯗ ꯃꯔꯤ ꯇꯣꯅꯤ
ꯍꯣꯏ ꯃꯣꯏꯗꯕꯨꯗꯤ ꯇꯣꯡꯉꯦ
ꯎꯝ
ꯑꯣ ꯀꯩꯁꯨ ꯀꯥ ꯍꯦꯟꯅ ꯇꯧꯕꯒꯗꯣ ꯑꯣꯏꯗꯦꯕ
ꯍꯣꯏ ꯑꯗꯨꯁꯨ ꯌꯥꯔꯦ ꯃꯤ ꯇꯣꯡꯗꯤ ꯀꯋꯥꯦ ꯇꯧꯔꯕ
ꯑꯗꯨꯗꯤ ꯑꯗꯨꯗꯤ ꯑꯗꯨꯃꯥꯏꯅ ꯑꯣꯏꯅ ꯇꯧꯔꯁꯤꯔꯣ ꯑꯗꯨ ꯆꯦꯜꯂꯁꯤꯔ ꯍꯧꯖꯤꯛ ꯑꯗꯨꯃꯥꯏꯅ ꯑꯣꯏꯅ
ꯍ ꯍꯣꯏ ꯆꯦꯟ ꯃꯅꯝ ꯍꯥꯏꯅꯤ ꯆꯦꯟꯁꯦ
ꯍꯥꯏꯗꯤ ꯐꯨꯜ ꯋꯥꯏ ꯐꯥꯏꯗꯔ ꯃꯩ ꯂꯩꯇꯥꯅꯦ ꯌꯥꯗꯥꯏꯅꯦ ꯑꯗꯨ ꯂꯣꯏ ꯆꯤ ꯐꯨꯠ ꯋꯥꯏꯐꯥꯏ ꯐꯨꯠ ꯋꯥꯏꯐꯥꯏ
ꯐꯠ ꯋꯥꯏ ꯐꯥꯏ ꯑꯣ ꯑꯣ ꯍꯣꯏ ꯍꯣꯏ ꯌꯥꯕ ꯑꯩ ꯈꯪꯗꯦ ꯅꯪꯉꯣꯟꯗ ꯏꯆꯦꯕ ꯑꯦꯁꯄꯤꯁ ꯇꯧꯕ ꯌꯥꯏꯅꯤ ꯇꯧꯔꯁꯦ ꯏꯃꯥꯟꯅꯕꯤ
ꯍꯣꯏ ꯅꯪꯁꯨ ꯃꯝꯗ꯭ꯔꯤꯀꯥꯟ ꯆꯠꯈꯤꯅꯕ ꯑ ꯑꯩꯗꯤ ꯍꯌꯦꯡꯐꯧ ꯀꯣꯜ ꯀꯨꯟꯊ꯭ꯔꯥꯥꯁꯦ ꯅꯪꯗꯧꯗꯤ ꯃꯥꯟꯗꯦꯕꯣ
ꯅꯪꯗ꯭ꯔꯒꯅ ꯅꯪꯗ꯭ꯔꯦ ꯀꯩꯅꯣ
ꯀꯩꯅꯣ ꯇꯧꯒꯦ ꯑꯩ ꯑꯁꯤ ꯑꯩꯈꯣꯏ ꯗꯥꯗꯤꯁꯨ ꯂꯥꯛꯑꯒꯗꯤ ꯃꯥ ꯑꯗꯨꯒꯤ ꯐꯣꯟꯗꯣ ꯃꯥ ꯑꯃꯨꯛ ꯄꯥꯏꯔꯛꯀꯦ ꯍꯥꯏꯔꯛꯀꯅꯤꯕ ꯑꯗꯨꯅ ꯑꯩ ꯀꯩꯅꯣ ꯇꯧꯒꯦ ꯚꯣꯁꯤꯟ ꯑꯩꯈꯣꯏ ꯀꯦꯔꯣꯂꯤꯟꯒ ꯖꯣꯁꯟꯒꯤꯗꯨꯗꯒꯤ ꯑꯗꯨꯝ ꯅꯪꯒ ꯑꯗꯨꯝ ꯇꯧꯔꯛꯀꯦ ꯑꯩ ꯃꯣꯏꯗꯩ ꯄꯥꯏꯔꯒ ꯊꯥꯔꯇꯤ ꯁꯨꯅꯕ
ꯍꯣꯏ ꯍꯣꯏ ꯇꯧꯔꯛꯑꯣ ꯏꯕꯅꯤ ꯇꯧꯅꯔꯁꯦ ꯃꯣꯏꯗꯨꯗꯤ ꯁꯨ ꯃꯣꯏꯒꯤꯗꯨꯗꯤ ꯃꯣꯏꯒꯤꯗꯨ ꯁꯨꯗ꯭ꯔꯁꯨ ꯌꯥꯏꯕ ꯏꯕꯥꯅꯤꯒꯤꯅꯦꯕ ꯃꯔꯨ ꯑꯣꯏꯅꯁꯨ ꯅꯠꯇ꯭ꯔꯥ
ꯑꯗꯨꯅꯤ ꯍꯥꯏꯁꯦ ꯑꯥ
ꯑꯗꯣ ꯑꯃ ꯔꯣꯝ ꯑꯦꯟꯒꯤ ꯂꯤꯞ ꯒ꯭ꯂꯣꯁ ꯂꯤꯞ ꯏꯁꯇꯤꯛ ꯃꯌꯥꯝꯁꯦ ꯀꯔꯤ ꯁꯦꯠꯅ ꯐꯖꯒꯦ
ꯃꯣꯏꯔꯣ ꯃꯣꯏ ꯑꯗꯨꯝ ꯂꯣꯏ ꯐꯖꯤ ꯐꯖꯕꯅꯦ ꯂꯣꯏ ꯌꯨꯅꯤꯛ ꯑꯣꯏꯕꯅꯦ ꯑꯥ ꯑꯗꯣ ꯑꯩꯅ ꯇꯩꯒ꯭ꯔꯕꯗꯨꯗꯤ ꯀꯩꯅꯣ ꯅ꯭ꯌꯨꯀ꯭ꯂꯤ ꯃꯦꯗꯤꯌꯥ ꯇꯩꯒ꯭ꯔꯦ ꯑꯗꯨꯒꯥ ꯑꯥ ꯀꯩꯅꯣ ꯕꯤꯌꯔꯒ꯭ꯔꯦꯐꯀꯥꯅꯤ ꯒꯂꯤꯝ ꯃꯦꯗꯤꯌꯥꯅ ꯏꯐꯥ ꯐꯖꯩꯗꯥ ꯑꯗꯣ ꯁꯪꯒꯤꯔꯥꯁꯨ ꯐꯖꯕꯅꯦ ꯁꯪꯒꯤꯔꯥꯅ ꯉꯥꯡꯁꯛ ꯉꯥꯡꯕꯅꯦ ꯑꯗꯨ ꯉꯥꯡꯉꯒꯥ ꯑꯃ ꯉꯥꯡꯕꯒꯤ ꯌꯥꯝ ꯀꯨꯏꯅ ꯆꯠꯄꯗꯣ ꯍꯥꯏꯗꯤ ꯈꯤꯇꯪ ꯇꯩꯔꯀꯥꯟꯗꯥ ꯑꯃ ꯌꯥꯝꯅ ꯑꯗꯨꯝ ꯌꯥꯕꯗꯣ ꯑꯗꯨ ꯑꯣꯏꯕꯅꯦꯕ ꯑꯗꯨꯒꯥ ꯑꯩ ꯅꯉꯣꯟꯗꯥ ꯔꯤꯀꯥꯃꯦꯟ ꯇꯧꯒꯥꯗꯕ ꯑꯦꯕ꯭ꯔꯤ ꯗꯦ ꯌꯨꯁ
ꯎꯝ
ꯑꯃ ꯏꯆꯤꯠꯀꯤ ꯄꯥꯇꯔ ꯇꯤꯟꯗꯣ
ꯑꯥ ꯑꯗꯨꯅ ꯐꯔꯅꯤ ꯑꯗꯨ ꯃꯃꯜꯁꯨ ꯑꯗꯨꯝ ꯑꯦꯐꯣꯗꯦꯕꯜ ꯑꯣꯏꯗꯥꯏꯅꯦ
ꯑꯥ ꯑꯥ ꯏꯁꯤꯡ ꯑꯣꯏꯕꯒꯤ ꯈꯤꯇꯪ ꯈꯤꯇꯪ ꯈꯤꯇꯪ ꯑꯣꯏ ꯑꯣꯏꯌꯦ ꯏꯁꯤꯡ ꯑꯣꯏꯕꯒꯤ ꯈꯤꯇꯪ ꯈꯤꯇꯪ ꯈꯤꯇꯪ ꯈꯤꯇꯪ ꯇꯩꯕꯗꯥ ꯌꯥꯕꯗꯣ
ꯎꯝ ꯅꯣꯏꯆꯦꯒꯤ ꯁꯤ ꯍꯧꯖꯤꯛ ꯑꯩꯅ ꯇꯩꯔꯤꯖꯦ ꯐꯖꯕ ꯃꯥꯜꯂꯦ
ꯑꯩ ꯔꯣꯃꯦꯟꯀꯦꯜꯒꯥ ꯂꯩꯕ ꯉꯝꯖꯗ꯭ꯔꯦꯗꯥ
ꯍꯣꯏ ꯂꯩꯕ ꯍꯧꯖꯤꯛꯇꯤ ꯄꯠ ꯇꯠꯂꯦ ꯁꯤꯔꯣꯕ
ꯑꯥ ꯍꯧꯖꯤꯛꯇꯤ ꯄꯠꯂꯦ ꯑꯩ ꯑꯩ ꯀꯩꯅꯣꯝꯇꯪꯅꯦ ꯄꯥꯏꯔꯤꯁꯦ ꯑꯥ ꯍꯧꯖꯤꯛꯀꯤ ꯏꯆꯤꯠꯀꯤꯗꯣ ꯑꯗꯨꯁꯨ ꯊꯥꯏꯅ ꯂꯩꯒꯤꯕ ꯑꯃ ꯑꯩ ꯑꯁꯤꯖꯦ ꯑꯅꯤ ꯑꯅꯤꯅꯦꯕ ꯕꯣꯇꯜ ꯑꯅꯤ ꯁꯨꯔꯦꯕ ꯃꯃꯥꯡꯒꯤ ꯕꯣꯠꯇꯜꯂꯤ ꯆꯦꯡꯉꯧꯅ ꯇꯧꯕꯗꯥ ꯀꯥꯏꯒ꯭ꯔꯦꯕ
ꯇꯪꯈꯥꯏꯅꯤꯀꯣ ꯌꯥꯎꯔꯤꯗꯣ ꯑꯗꯨꯁꯨ ꯑꯗꯨꯖꯨ ꯆꯍꯤ ꯑꯃ ꯑꯃ ꯍꯦꯟꯅ ꯁꯤꯖꯤꯟꯅꯒꯤꯕꯅꯦ ꯑꯗꯨ ꯁꯤꯁꯤꯅ ꯁꯤꯁꯨ ꯆꯍꯤ ꯁꯤꯅ ꯑꯃꯨꯛ ꯈꯔ ꯊꯨꯅ ꯂꯣꯏ ꯑꯃꯗꯣ ꯈꯔ ꯌꯥꯛꯄꯅꯦꯕ ꯁꯤꯅ ꯑꯃꯨ ꯈꯔ ꯂꯥꯏꯠ ꯑꯣꯏꯕꯅꯦꯕ ꯑꯗꯨꯒꯤ
ꯑꯗꯣ ꯅꯣꯏ ꯆꯦꯒꯤ ꯄꯔꯐ꯭ꯌꯨꯝ ꯃꯅꯝꯁꯤꯡꯁꯦ ꯅꯝꯕꯗꯩ ꯁꯤꯗꯣꯔꯦ
ꯁꯤꯁꯦ ꯃꯅꯝ ꯅꯨꯡꯁꯤ ꯑꯗꯨ ꯌꯥꯝ ꯊꯨꯝꯃꯜꯂꯤ
ꯍꯥꯏꯃꯥ
ꯅꯪꯁꯨ ꯑꯗꯨ ꯂꯣꯏꯔꯦ ꯆꯡꯉꯛꯑꯣ
ꯍꯣꯏ
ꯀꯩꯅꯣ ꯃꯥꯗꯤ ꯄꯔꯐ꯭ꯌꯨꯝ ꯀꯥꯂꯦꯛꯁꯟ ꯇꯧꯔꯤꯔꯣ ꯀꯩꯅꯣ
ꯇꯧ ꯇꯧ ꯈꯪꯗꯦ ꯃꯥꯅ ꯑꯗꯨꯝ ꯄꯡꯂꯩ ꯂꯩꯁꯟꯕꯅꯤ ꯄꯔꯐ꯭ꯌꯨꯝꯗꯤ ꯑꯩꯒꯤ ꯄꯔꯐ꯭ꯌꯨꯝꯖꯦ ꯄꯥꯝꯗꯤ ꯄꯥꯝꯃꯦ ꯑꯗꯣ ꯄꯔꯐ꯭ꯌꯨꯝꯖꯦ ꯑꯇꯣꯞ ꯑꯇꯣꯞꯄ ꯂꯩꯔꯤ ꯀꯥꯟꯗ ꯄꯔꯐꯌ꯭ꯨꯝꯒꯤ ꯂꯩꯕꯒꯤ ꯄꯩꯁꯥꯗꯣ ꯍꯦꯛꯇꯥ ꯁꯨꯒꯤꯗꯕ
ꯍꯣꯏ ꯂꯚ ꯕꯤꯛꯇꯣꯔꯤꯌꯥ ꯁꯤꯠꯀꯔꯦꯁꯤ ꯃꯅꯝ ꯅꯨꯡꯁꯤ ꯃꯥꯜꯂꯤ
ꯕꯣꯝꯁꯦꯜꯂꯣ
ꯑꯥ ꯅꯠꯇꯦ ꯂꯚ ꯂꯚ ꯅꯣꯠ ꯕꯣꯝꯁꯦꯟ ꯂꯚ ꯂꯚ ꯁꯄꯦꯁ
ꯂꯚ ꯏꯁꯄꯦꯜ ꯑꯣ ꯀꯩꯅꯣꯒꯤꯗꯣ